ꯍꯜꯂꯣ ꯀꯔꯤ ꯇꯣꯕ꯭ꯔꯣ ꯀꯔꯤ ꯑꯩꯗꯤꯀꯣ ꯑꯩ ꯑꯣ ꯅꯪꯗꯤ ꯑꯗꯨꯝ ꯐꯝꯕ꯭ꯔꯥ
ꯑꯗꯨꯝ‌ ꯄꯥ ꯐꯝꯔꯒ ꯂꯥꯏꯔꯤꯛ ꯏꯔꯦ ꯅꯪꯗꯤ
ꯑꯩꯁꯨ ꯂꯥꯏꯔꯤꯛ ꯏꯌꯦ ꯑꯩꯁꯨ ꯂꯥꯏꯔꯤꯛ ꯏꯔꯒ ꯑꯩꯗꯤꯀꯣ ꯎꯝ ꯏꯌꯦ
ꯑꯣ ꯑꯩꯗꯤ ꯅꫭꯠꯁꯅꯦ
ꯅꫭꯠꯁ
ꯑꯩꯒꯤ ꯇꯦꯛꯁꯕꯨꯛ ꯂꯩꯇꯦ ꯑꯗꯨꯅꯦ ꯀꯥꯁꯨ ꯍꯥꯏꯗꯤ ꯄꯩꯁꯥ ꯂꯩꯇ꯭ꯔꯦ ꯑꯗꯨꯅꯦ
ꯑꯩꯒꯤ ꯈꯨꯠꯅ ꯏꯒꯦꯔꯥ ꯇꯨꯃꯤꯟꯅ ꯏꯌꯦ
ꯍꫭꯏ ꯅꯟꯗꯤ ꯖꯦꯔꯣꯁ ꯇꯒꯤꯔꯣ
ꯅꯪꯗꯤ ꯀꯔꯤ ꯇꯧ ꯑꯥ ꯉꯁꯥꯏꯅ ꯆꯛ ꯆꯥꯔꯕ꯭ꯔꯣ
ꯍꯣꯏ ꯍꯨꯖꯤꯛꯅ ꯆꯥꯔꯦ ꯅꯟꯗꯤ ꯉꯁꯤꯗꯨ ꯀꯥꯡꯁꯣꯏ ꯑꯣꯢꯅ ꯆꯥꯏꯌꯦ ꯀꯥꯡꯁꯣꯏ ꯅꯈꯣꯏꯗꯤ
ꯈꯣꯏꯗꯤꯀꯣ ꯍꯋꯥꯏ ꯍꯋꯥꯏꯅ ꯆꯥꯏꯌꯦ ꯍꯣꯏ ꯍꯋꯥꯏꯅꯄꯤ ꯆꯥꯏ ꯑꯈꯣꯏꯒꯤꯗꯤ
ꯑꯈꯣꯏꯗꯤ ꯀꯥꯡꯁꯣꯏꯅ ꯆꯥꯌꯦ
ꯑꯣ ꯍꯥꯥꯎꯅꯦꯗ ꯗꯨꯗꯤ
ꯍꯣꯏ ꯅꯁꯤꯒꯤꯗꯨ ꯍꯥꯎꯋꯦ
ꯑꯌꯨꯛ ꯀꯅꯥꯅ ꯊꯣꯡꯕꯤꯕ
ꯍꯝ ꯅꯪꯒꯤꯗꯨꯀꯣ
ꯍꯣꯢ
ꯅꯪꯒꯤ ꯋꯥꯈꯜꯗꯣ ꯐꯖꯅ ꯇꯥꯗꯦ
ꯍꯣꯏ ꯐꯖꯅ ꯇꯥꯗꯦ ꯅꯪꯒꯤ ꯐꯣꯟꯗꯣ ꯀꯔꯤ ꯍꯥ
ꯑꯩꯒꯤ ꯋꯥꯈꯜ ꯐꯖꯅ ꯊꯥꯗꯦ ꯇꯥꯗꯦ
ꯍꯣꯏ ꯍꯨꯖꯤꯠꯇꯤ ꯇꯥꯌꯦ
ꯇꯥꯗ꯭ꯔꯤ ꯑꯃꯨꯛꯀ
ꯑꯣ ꯌꯦ
ꯍꯥꯥ
ꯀꯔꯤꯒꯤ ꯇꯥꯗꯕ꯭ꯔꯣ
ꯈꯟꯗꯦꯌꯦ
ꯇꯥꯕ꯭ꯔꯣ ꯍꯨꯖꯤꯛꯗꯤ
ꯍꯨꯖꯤꯛꯇꯨ ꯇꯥꯌꯦ ꯍꯣꯏ
ꯑꯣ
ꯀ ꯅꯪ ꯀꯔꯤ ꯇꯧꯋꯦ ꯍꯨꯖꯤꯛ
ꯀ꯭ꯔꯤꯁꯨ ꯇꯧꯗꯦ
ꯏꯁꯤꯡꯒꯤ ꯋꯥꯈꯜ ꯂꯩꯌꯦ
ꯍꯥ
ꯏꯁꯤꯡꯒꯤ ꯃꯇꯝꯗꯤ ꯑꯣ ꯁꯥꯎꯟꯗꯨ ꯂꯥꯑꯦ
ꯑꯣ ꯏꯁꯤꯡꯒꯤ
ꯍꯣꯏ
ꯑꯁ ꯀꯔꯤꯒꯤ ꯂꯥꯛꯕ꯭ꯔꯥ
ꯈꯪꯗꯦꯌꯦ ꯅꯈꯣꯏꯒꯤ ꯍꯣꯁꯇꯦꯜꯗ ꯏꯁꯤꯡ ꯂꯩꯇ꯭ꯔꯕꯣ
ꯂꯩꯇꯕ ꯃꯥꯂꯦ
ꯎꯝ ꯅꯈꯣꯏꯒꯤ ꯋꯥꯔꯗꯦꯟꯗ ꯍꯪꯉꯣ
ꯑꯦ ꯋꯥꯔꯗꯦꯟꯗꯤ ꯈꯪꯗꯦ ꯍꯥꯢꯌꯦ
ꯑꯩꯌ ꯇꯜꯂꯤꯍꯦ ꯑꯗꯨꯗꯤ ꯑꯩꯁꯨ
ꯑꯣꯢ
ꯃꯥꯅ ꯔꯦꯁꯄꯣꯟꯁꯤꯕꯤꯂꯤꯇꯤꯁꯂꯤ ꯐꯖꯅ ꯂꯣꯏꯗ꯭꯭ꯔꯗꯤ ꯀꯅꯥꯅ ꯄꯥꯏꯒꯅꯤꯀꯣ
ꯍꯣꯏ ꯑꯗꯨꯅꯤ
ꯅꯠꯇꯦ
ꯑꯪ ꯀꯔꯤ ꯉꯁꯤ ꯀꯔꯤ ꯇꯧꯕ꯭ꯔꯥ
ꯑꯦ ꯑꯗꯨꯃꯥꯏꯅ ꯗꯨꯗꯤ ꯆꯞꯄ ꯀ꯭ꯂꯥꯁ ꯆꯞꯄ ꯑꯗꯨꯒ ꯀ꯭ꯂꯥꯁ ꯆꯥꯄ ꯆꯠꯂꯦ ꯑꯗꯨ ꯈꯛꯇꯪꯅꯤ ꯅꯟꯗꯤ ꯍꯣꯏ
ꯑꯩꯗꯤ ꯑꯗꯨꯝ ꯂꯩꯌꯦꯗ
ꯅꯈꯣꯏꯗꯨ ꯀ꯭ꯂꯥꯁ ꯂꯩꯇꯦ ꯉꯁꯤ
ꯉꯁꯤ ꯂꯩꯇꯦꯑꯣꯢ ꯁꯨꯇꯤꯅꯤ ꯍꯣꯁꯇꯦꯜꯗ ꯂꯩꯕꯅꯤ ꯑꯗꯨꯝ ꯁꯤꯒꯤꯗꯤꯝꯅꯗꯤꯅꯣ
ꯑꯣ ꯃꯈꯣꯏꯅ ꯌꯥꯝꯅ ꯒꯨꯗ ꯇꯧꯔꯒ ꯄꯤꯒꯦꯀꯣ
ꯍꯣꯏ ꯑꯗꯨꯒꯤ ꯑꯗꯨꯒꯤ ꯄꯤꯕ ꯃꯥꯜꯂꯦ
ꯑꯣ ꯐꯔꯦ ꯑꯗꯨꯒꯤ ꯗꯨꯗꯤ
ꯅꯈꯣꯏꯗꯤ ꯁꯤꯇꯤ ꯊꯥꯗꯦ
ꯑꯦ ꯑꯩꯈꯣꯏꯒꯤꯗꯤ ꯁꯨꯇꯤ ꯊꯥꯗꯦ ꯍꯧꯖꯤꯛꯀꯥꯟꯗꯨ
ꯎꯝ
ꯑꯗꯨꯅꯦ ꯑꯗꯨ ꯑꯣꯏꯔꯗꯤ ꯅꯪ ꯉꯁꯤ ꯐꯨꯠꯕꯣꯜ ꯌꯦꯡꯒꯦꯔꯣ
ꯑ ꯈꯦꯗ꯭ꯦꯔꯗꯦꯗ ꯌꯦꯡꯔꯣꯏꯗ
ꯉꯁꯤꯗꯨ ꯄꯨꯡ ꯅꯥꯏꯟ ꯊꯥꯔꯇꯤꯗꯀꯣ
ꯑꯥ
ꯏꯪꯂꯪꯂꯦꯟꯒ ꯑꯗꯨꯒ ꯀꯨꯡꯒꯣꯗꯨ ꯈꯟꯕ꯭ꯔꯣ ꯅꯪꯗꯨꯣ
ꯍꯣꯏ ꯍꯣꯏ ꯍꯣꯏ
ꯅꯍꯥꯛ ꯐꯥꯔꯁ ꯃꯦꯠꯁꯦ ꯄꯣꯔꯇꯨꯒꯜꯗ ꯎ ꯑꯣꯄꯣꯅꯦꯟ ꯇꯧꯗꯦ
ꯍꯣꯏ ꯍꯣꯏ
ꯗ꯭ꯔꯣ ꯇꯧꯔ ꯍꯣꯏ ꯃꯈꯣꯏꯒꯤ ꯇꯤꯝꯅꯒ ꯑꯗꯨꯒ ꯏꯪꯂꯦꯟꯅ ꯍꯧꯖꯤꯛ ꯅꯥꯏꯟꯄꯨ ꯅꯥꯏꯟ ꯊꯥꯔꯇꯤꯗꯀꯣ ꯑ ꯅꯥꯏꯟ ꯊꯥꯔꯇꯤꯗ ꯃꯈꯣꯏꯅꯥꯛ ꯇꯧꯒꯦ ꯍꯥꯏꯌꯦ
ꯑꯣ ꯐꯔꯦꯅ ꯑꯗꯨ
ꯑꯗꯨꯗꯤ ꯑꯗꯨꯗꯤ ꯅꯥꯏꯟ ꯊꯥꯔꯇꯤꯅꯦ
ꯌꯦꯡꯅꯤꯡꯗꯦꯗ ꯑꯩꯗꯤ
ꯑꯩꯗꯤ ꯌꯦꯡꯅꯤꯡꯉꯦ
ꯍꯤꯡ ꯑꯗꯣ
ꯍꯣꯏ ꯑꯗꯨ ꯄꯥꯝꯃꯦ ꯏꯪꯂꯂꯦꯟꯁꯨ ꯑꯩ ꯄꯥꯝꯃꯦ ꯍꯣꯏ
ꯄꯝꯃꯦ ꯑꯗꯨꯕꯨ ꯑꯁ ꯉꯁꯤꯗꯤ ꯌꯦꯡꯅꯤꯡꯗꯦꯗ ꯋꯥꯔꯦ ꯑꯩ ꯇꯨꯡꯅꯤꯡꯈ꯭ꯔ ꯑꯩꯗꯤ ꯌꯨꯝꯗ ꯍꯣꯜꯗꯦ ꯂꯩꯔꯨꯁꯤꯕꯣ ꯌꯥꯝ ꯋꯥꯏꯑꯦ ꯀꯔꯤꯒꯤꯅꯣ ꯈꯪꯗꯦ
ꯎꯝ ꯑꯗꯨꯔꯗꯤ ꯃꯄꯥꯟꯗ ꯆꯠꯂꯒ ꯊꯣꯛꯂꯛꯒ ꯋꯥꯛꯀꯤꯡꯁꯨ ꯆꯠ ꯆꯔꯣ
ꯇꯂꯦꯗ
ꯑꯗꯨ ꯃꯅ ꯆꯠꯄꯗꯨ ꯀꯨ ꯅꯨꯌꯦ ꯅꯨꯡꯉꯥꯏꯕꯤꯅꯦ ꯃꯥꯏꯟꯁꯨ ꯐ꯭ꯔꯦꯁ ꯇꯧꯗꯨꯏꯅꯦ ꯑꯗꯨꯝ
ꯎꯝ ꯍꯌꯦꯡ ꯀꯔꯤ ꯇꯧꯒꯔꯥ
ꯍꯌꯦꯡꯗꯣ ꯈꯪꯗꯦ ꯍꯌꯦꯡꯗꯨ ꯎꯝ ꯀꯔꯤ? ꯍꯌꯦꯡꯗꯨ ꯀ꯭ꯂꯥꯁ ꯆꯠꯀꯅꯤ ꯍꯌꯦꯡꯁꯨ ꯀ꯭ꯂꯥꯁ ꯂꯩ ꯑꯩꯈꯣꯏꯗꯤ ꯑꯗꯨꯒ
ꯑꯩꯈꯣꯏꯁꯨ ꯀ꯭ꯂꯥꯁ ꯂꯩꯌꯦ ꯍꯌꯦꯡꯗꯤ ꯀ꯭ꯂꯥꯁ ꯂꯩꯌꯦ ꯑꯩꯈꯣꯏꯁꯨ ꯍꯌꯦꯡꯗꯤ꯫ ꯀ꯭ꯂꯥꯁ ꯂꯩꯌꯦꯕ ꯑꯩꯩꯈꯣꯏꯁꯨ ꯍꯌꯦꯡꯗꯤ꯫
ꯑꯣ ꯑꯩꯈꯣꯏ ꯀ꯭ꯂꯥꯁ ꯑꯄꯨꯟꯗꯤꯌꯦ꯫
ꯑꯣ ꯑꯩꯈꯣꯏꯗꯤ ꯃꯔꯤ ꯂꯩꯌꯦ꯫
ꯑꯣ ꯑꯩꯈꯣꯏꯗꯨ ꯀ꯭ꯂꯥꯁ ꯂꯣꯏꯔꯒ ꯑꯃꯨꯛꯀ ꯑꯗꯨꯏꯇ ꯆꯠꯀꯅꯤ꯫
ꯎꯝ ꯋꯥꯒꯤꯅꯦ ꯑꯗꯨꯗꯤꯅ ꯀꯩꯁꯨ꯫
ꯍꯣꯏ ꯑꯗꯨ ꯅꯦ ꯫
ꯋꯕ꯭ꯔꯥ?
ꯋꯥꯏ ꯑꯦ ꯌꯥꯝꯅ ꯋꯥꯏꯑꯦ ꯑꯗꯨꯒ ꯑꯩꯈꯣꯏꯅ ꯑꯣꯖꯥꯁꯤꯡꯗꯁꯨ ꯑꯦꯄꯔ꯭ꯣꯁ ꯊꯣꯛꯈ꯭ꯔꯦ ꯗꯤꯎꯇꯤꯗꯤ ꯆꯅꯤꯡꯗ꯭ꯔꯦ꯫ ꯌꯥꯝꯅ ꯋꯥꯏꯔꯦ ꯑꯗꯨꯒ ꯑꯦꯛꯖꯥꯝꯁꯨꯂꯥꯛꯑꯦ ꯑꯗꯨ ꯑꯩꯈꯣꯏꯅ ꯍꯥꯏꯈ꯭ꯔꯦꯀꯣ꯫ ꯑꯗꯨ ꯑꯣꯏꯔꯗꯤ ꯃꯈꯣꯏꯅ ꯑꯦ ꯅꯈꯣꯏꯒꯤꯗꯤ꯫ ꯈꯤꯇꯅꯤ ꯅꯪꯅ ꯍꯥꯏꯗꯨꯗꯤ ꯎꯄꯤꯢ ꯂꯩꯇ꯭ꯔꯦ꯫
ꯑꯣ ꯆꯃꯒꯁꯛꯇꯅꯤꯕꯕꯥ
ꯍꯣꯏ ꯑꯗꯨꯅꯦ꯫
ꯅꯨꯡꯉꯥꯢꯇꯦꯍꯦ꯫
ꯍꯣꯏ ꯃꯇꯝ ꯑꯩꯈꯣꯏꯒꯤꯗꯨ ꯑꯗꯨꯝꯕꯅ ꯑꯩꯈꯣꯢꯅ꯫ ꯇꯥꯔꯒ ꯍꯟꯕꯗꯤꯀꯣ ꯅꯈꯣꯏꯒꯤꯗꯨ ꯍꯟꯇꯛ꯫ ꯀ ꯏꯔ ꯇꯣ ꯆꯥꯄꯁꯦ ꯑꯣꯢꯔꯔꯣꯢ ꯍꯥꯏꯌꯦ꯫
ꯑꯁ ꯅꯨꯡꯉꯥꯏꯇꯦꯀꯣ꯫
ꯍꯣ ꯑꯗꯨꯅꯦ꯫ ꯑꯗꯨ ꯋꯥꯈꯜꯗꯣ ꯍꯥꯏꯔꯦꯗꯒ ꯌꯥꯝꯅ꯫ ꯎꯝ ꯀꯔꯤ ꯍꯥꯏꯕ?
ꯎꯝ꯫
ꯁꯥꯔꯦꯗꯤ꯫
ꯁꯤꯔꯦ꯫
ꯍꯣꯏ ꯅꯨꯡꯉꯥꯢꯇꯦꯍꯦ꯫
ꯅꯨꯡꯉꯥꯢꯇꯕ꯭ꯔꯣ?
ꯅꯨꯡꯉꯥꯏꯇꯦ ꯑꯗꯨꯗꯤ ꯀꯅꯥ ꯉꯝꯗ꯭ꯔꯒꯗꯤ ꯆꯥꯛꯃꯤꯟꯅꯩ?
ꯎꯝ꯫ ꯅꯪ ꯎꯝ ꯀꯩꯅꯣ?
ꯎꯝ꯫
ꯎꯝ ꯅꯪꯗꯤꯀꯣ꯫
ꯎꯝ꯫
ꯎꯝ ꯀꯔꯤ ꯍꯥꯢꯕ?
ꯀꯔꯤ? ꯅꯪ ꯅꯍꯥꯟ ꯀꯥꯡꯗ ꯅꯨꯨꯄꯥꯒ ꯋꯥꯔꯤ ꯁꯥꯔꯨꯕ꯭ꯔꯣ?
ꯍꯦ ꯅꯨꯄꯥ꯫
ꯅꯪꯗꯨꯣ꯫
ꯀꯅꯥꯢ ꯅꯨꯄꯥꯅꯣ ꯀꯅꯥ ꯅꯨꯄꯥ?
ꯅꯪꯒꯤꯗꯣ꯫
ꯋꯥꯔꯤ ꯁꯥꯅꯗꯦꯗ꯫
ꯑꯁ ꯁꯤ ꯑꯩꯅ ꯀꯣꯜ ꯇꯧꯔꯒ ꯋꯦꯇꯤꯡ ꯂꯩꯌꯦ꯫
ꯑꯁ ꯇꯥꯅꯤ ꯍꯦꯡ ꯑꯗꯨꯗꯤꯀꯣ ꯏꯃꯥꯟꯅꯕꯤ ꯑꯩꯈꯣꯏꯕꯨ ꯈꯨꯝꯕꯅꯦ ꯀꯣꯟꯐꯔꯦꯟꯁ ꯍꯥꯕꯂꯒ ꯖꯣꯛꯁ ꯆꯠꯂꯒ ꯈꯨꯃꯔꯒ ꯂꯩꯕꯅꯦ
ꯁꯤꯝꯚꯔꯣ
ꯍꯣꯏ
ꯎꯝ
ꯑ ꯌꯥꯝꯕꯣꯔꯤꯡ ꯆꯨꯔꯦ ꯍꯧꯖꯤꯛꯀꯥꯟꯁꯦ
ꯑꯗꯨꯅꯦ ꯑꯗꯨꯅꯦ
ꯀꯔꯤ ꯇꯧꯔꯤꯒꯦꯔ ꯈꯪꯗ꯭ꯔꯦꯕꯣ
ꯇꯨꯝꯃꯦ ꯍꯥꯏꯒꯅꯣ
ꯎꯝ
ꯎ ꯇꯜꯂꯦ
ꯍꯣꯏ ꯆꯨꯃꯦ ꯀꯂꯂꯤ ꯇꯜꯂꯦꯗꯤ ꯇꯜꯂꯦꯕꯅꯤ
ꯎꯇꯅ
ꯍꯥ
ꯊꯛꯄꯗꯤ ꯌꯥꯝ ꯂꯩꯌꯦ ꯑꯗꯨ ꯑꯣꯏꯔꯁꯨ ꯎꯝ ꯀꯔꯤ
ꯇꯧꯅꯤꯡꯗꯦꯕ ꯀꯣ
ꯇꯟꯅꯤꯡꯗꯊ꯭ꯔꯦ ꯍꯣꯏ
ꯇꯂꯦ ꯃꯈꯣꯏ ꯑꯗꯨꯝ ꯇꯧꯋꯦ
ꯍꯣꯏ
ꯀꯔꯤꯁꯨ ꯇꯧꯗ꯭ꯔꯁꯨ ꯌꯥꯝ ꯋꯥꯌꯦ ꯍꯧꯪꯖꯤꯛꯀꯥꯟꯁꯦ
ꯎꯋꯗ ꯅ ꯎꯋꯗ ꯅ ꯁꯄꯣꯔ ꯇ
ꯁꯥꯕꯒꯤ ꯃꯜ ꯂꯦ
ꯍꯣꯏ ꯌꯥꯝꯅꯁꯥꯏ ꯍꯧꯖꯤ ꯍꯣꯏ ꯑꯩꯈꯣꯏꯒꯤ ꯌꯨꯝꯗꯁꯨ ꯌꯥꯝ ꯍꯣꯏ ꯌꯥꯝꯅ ꯁꯥꯏ
ꯎꯝ
ꯅꯗꯤ ꯅꯈꯩꯒꯤ ꯍꯣꯏ
ꯍꯥꯏꯗꯤ ꯑꯃꯥ ꯑꯩꯈꯣꯏꯒꯤ ꯂꯝꯗ ꯎꯝ ꯏꯟꯁꯥꯡ ꯏꯟꯁꯥꯡ ꯅꯥꯄꯤ ꯀꯨꯀꯝꯕꯔ ꯒꯨꯝꯕ ꯑꯗꯨ ꯊꯥꯕꯗꯣ ꯆꯥꯅꯤꯡꯉꯦ ꯀꯨꯀꯨꯃꯕꯔ ꯒꯨꯝꯕꯗꯣ ꯑꯩꯈꯣꯏꯒꯤ ꯑꯥꯗ ꯑ ꯁꯦꯅꯥꯄꯇꯤꯗꯀꯣ
ꯎꯝ
ꯌꯦꯡꯉꯥꯏꯗꯦ
ꯑꯦ ꯍꯥꯏꯒꯅꯥꯁꯨꯁꯨ ꯆꯅꯤꯡꯉ ꯑꯗꯨꯗꯤ ꯎꯝ ꯑꯗꯨꯅꯦ
ꯑꯩꯗꯤ ꯌꯦꯡꯗ꯭ꯔꯁꯨ ꯌꯥꯔꯦ ꯇꯧꯔꯦ
ꯑꯗꯨꯅ ꯍꯥꯎꯋꯤ
ꯃꯤ ꯁꯣ
ꯍꯣꯏ ꯌꯨꯝꯗ ꯆꯠꯄ ꯀꯣꯏꯔꯩ ꯂꯣꯏꯅ
ꯍꯣꯏ ꯆꯠꯆꯕ ꯀꯨꯏꯔꯦ ꯑꯩꯈꯣꯏꯗꯤ
ꯎꯝ
ꯎꯝ ꯑꯗꯣ ꯍꯧꯖꯤꯛꯇꯤ ꯀꯔꯤꯇꯧꯒꯤꯔꯥ ꯅꯪꯗꯤ ꯂꯥꯏꯔꯤꯛ ꯏꯒꯦꯔꯥ
ꯍꯣꯏ ꯂꯔꯤꯛ ꯏꯒꯦ ꯂꯔꯤꯛ ꯈꯤꯇꯪ ꯂꯩꯌ°
ꯑꯣ
ꯎꯝ ꯅꯪꯗꯤ
ꯑꯁ ꯑꯩꯗꯤ ꯇꯨꯝꯈꯔꯒꯦꯗ ꯋꯥꯔꯦ
ꯎꯟ
ꯎꯃꯨꯛ ꯎꯝ
ꯎꯝ ꯀꯩꯅꯣ ꯍꯌꯦꯡꯗꯤ ꯀ꯭ꯂꯥꯁ ꯆꯠꯀꯅꯤꯍꯥꯏꯕ
ꯍꯣꯏ ꯀ꯭ꯂꯁ ꯂꯩꯌꯦ ꯑꯃꯥ ꯅꯪꯁꯨ ꯆꯠꯀꯦꯀꯣ
ꯍꯣꯏ ꯆꯠꯀꯅꯤ ꯑꯩꯁꯨ ꯍꯔ ꯍꯔꯣ ꯍꯌꯦꯡꯗꯤ ꯑꯥꯗꯨꯒꯤ ꯑꯗꯨꯒ ꯑꯗꯨꯗꯤ ꯂꯩꯕ
ꯑꯣ ꯑꯩꯈꯣꯏ ꯑꯩꯈꯣꯏꯁꯨ ꯂꯤ ꯇꯨꯃꯤꯟꯅ
ꯑꯣ
ꯋꯥꯔꯦꯚꯦ ꯍꯣꯌꯦ ꯑꯗꯨꯗꯤ ꯂꯩꯇꯔꯖꯨ ꯌꯥꯏ
ꯎꯝ
ꯅꯨꯪꯅꯥꯏ ꯕꯤꯠ ꯑꯩꯁꯨ